ꯀꯩꯗꯧꯔꯤꯅꯣ
ꯄꯤꯛꯑꯦ ꯐꯃꯨꯡꯗ
ꯆꯥꯛ ꯆꯥꯔꯕꯣ
ꯆꯥꯗ꯭ꯔꯤꯌꯦ ꯅꯪꯗꯤ
ꯑꯩꯗꯤ ꯆꯥꯔꯦ
ꯀꯔꯤ ꯍꯦꯟꯖꯥꯡ ꯆꯥꯕ꯭ꯔꯣ
ꯎꯝ ꯈꯥꯃꯦꯟ ꯆꯥꯢꯌꯦ ꯉꯁꯤ
ꯑꯝ ꯍꯥꯎꯕ꯭ꯔꯥ ꯈꯥꯃꯦꯟ ꯍꯥꯏꯔꯒ ꯑꯩꯈꯣꯏꯅꯤꯒꯤ ꯏꯃꯥꯟꯅꯕꯤꯗꯣ ꯈꯥꯃꯦꯟ ꯄꯨꯔꯛꯀꯦ ꯍꯥꯏꯔꯒ ꯀꯔꯤꯅꯣ ꯉꯁꯤꯗꯣ ꯀꯥꯎꯒꯗ ꯃꯥꯜꯂꯦ ꯇꯥꯕ꯭ꯔꯥ
ꯇꯥꯏꯌꯦ ꯇꯥꯏꯌꯦ ꯑꯩꯗꯤ ꯈꯥꯃꯦꯟꯗꯤ ꯍꯥꯎꯋꯦ
ꯍꯧꯋꯦ ꯍꯧꯋꯦ ꯑꯩꯒꯤꯁꯨ ꯑꯗꯨ ꯇꯣꯏꯅꯗꯤ ꯆꯥꯅꯤꯡꯗꯦ ꯑꯣꯛꯁꯥ ꯐꯖꯅ ꯊꯣꯡꯕ ꯆꯥꯅꯤꯡꯉꯤ
ꯁꯥꯕꯨꯗꯤ ꯄꯥꯝꯗꯦꯗ ꯑꯣꯛꯁꯥ ꯌꯥꯝ ꯄꯥꯝꯕ ꯃꯥꯜꯂꯦ ꯅꯪ
ꯍꯣꯏ ꯅꯪꯗꯤ ꯀꯔꯤ ꯁꯥ ꯆꯥꯅꯤꯡꯒꯦ
ꯑꯩꯗꯤ ꯆꯤꯛꯀꯟ ꯑꯣꯏꯅ ꯄꯥꯝꯃꯦ
ꯎꯝ ꯌꯦꯟ ꯁꯥꯗꯤ ꯍꯥꯎꯗꯤ ꯍꯥꯎꯋꯦ ꯑꯗꯣ
ꯑꯆꯥ ꯑꯆꯥ ꯎ
ꯅꯣꯛꯄ꯭ꯔꯥ
ꯎꯝ
ꯑꯁ ꯏꯁꯤꯡ ꯊꯥꯛꯇꯕꯅꯤꯅ ꯄꯨꯛ ꯁꯥꯒꯠꯂꯛꯑꯦ
ꯎꯝ ꯅꯪ ꯂꯣꯛ ꯈꯨꯕꯗꯣ ꯌꯥꯔꯔꯣꯏ
ꯍꯣꯏ ꯑꯩ ꯃꯅꯤꯡꯗ ꯐꯝꯕ ꯅꯨꯄꯤꯗꯨ ꯍꯦꯛ ꯃꯥꯕꯨ ꯍꯥꯏꯔꯒ ꯑꯩꯉꯣꯟꯗ ꯂꯥꯛꯄ ꯃꯥꯂꯦ
ꯅꯍꯥꯟ ꯑꯩꯁꯨ ꯇꯧ
ꯍꯣꯏ ꯑꯗꯨ ꯅꯨꯄꯤꯗꯨꯅꯦꯀꯣ ꯅꯪꯅ ꯍꯥꯏꯗꯨꯁꯨ
ꯎꯝ
ꯂꯣꯏꯔꯦ ꯅꯨꯄꯤꯗꯣ ꯇꯧꯕ ꯃꯥꯂꯦ ꯃꯤꯉꯣꯟꯗ ꯍꯥꯏ ꯍꯥꯢꯕ ꯃꯤꯕꯨ ꯄꯤꯕ ꯃꯥꯂꯦ
ꯍ ꯂꯥꯏꯛ ꯑꯣꯏꯕ꯭ꯔꯥ ꯂꯥꯏꯛ ꯑꯣꯏꯕ ꯃꯥꯜꯂꯦ
ꯍꯤꯡꯆꯥꯥꯕꯤ ꯑꯣꯏꯔꯝꯃꯗꯤ ꯂꯣꯏꯔꯦ
ꯃꯣꯢꯁꯨ ꯇꯣꯏ ꯇꯣꯏꯅ ꯌꯦꯡꯂꯛꯑꯦ ꯃꯥ ꯃꯥꯒꯤ ꯃꯤꯠꯌꯦꯡꯗꯣ ꯀꯤꯕꯕꯨ ꯐꯥꯎꯔꯛꯑꯦ
ꯑꯗꯨ ꯍꯣꯏ ꯑꯗꯨꯝ ꯃꯤꯠꯀ ꯃꯤꯠꯀ ꯑꯗꯨꯝ ꯀꯩꯅꯣ ꯇꯧꯒꯟꯕꯅꯦ ꯌꯦꯡꯒꯟꯕꯅꯦ
ꯅꯪ ꯅꯪꯉꯣꯟꯗ ꯑꯩ ꯌꯦꯡꯂꯨꯕ ꯈꯨꯗꯤꯡ ꯃꯥꯗꯨ ꯌꯦꯡꯔꯛꯑꯦꯕ
ꯎꯝ ꯍꯣꯏ ꯑꯗꯨꯃꯥꯏꯅ ꯇꯧꯋꯤ ꯈꯪꯗꯦꯍꯦ ꯑꯁ ꯑꯗꯨꯒꯨꯝꯕ ꯃꯤꯒ ꯑꯣꯏꯔꯝꯃꯗꯤ ꯑꯩ ꯂꯣꯏꯔꯦ ꯀꯔꯤ ꯌꯦꯟꯁꯥꯡ ꯆꯥꯁꯤꯔ ꯑꯁ ꯈꯪꯗ꯭ꯔꯦ ꯍꯦꯟꯖꯥꯡ ꯆꯥꯅꯤꯡꯉꯥꯏꯁꯨ ꯂꯩꯇꯦ ꯍꯦꯟꯖꯥꯡ ꯅꯥꯄꯤ
ꯍꯌꯦꯡꯁꯦ ꯎꯝ ꯍꯣꯢ
ꯑꯁ
ꯇꯥꯢꯒꯣ ꯅꯃꯥ ꯈꯪꯒꯗ꯭ꯔꯥ
ꯅꯪ ꯀꯩꯅꯣ ꯊꯝꯕ꯭ꯔꯥ ꯅꯪꯉꯣꯟꯗ ꯇꯧꯔꯛꯑꯗꯤ ꯄꯥꯏꯈꯠꯒꯅꯨ
ꯍꯣꯏ ꯍꯣꯏ ꯍꯣꯏ
ꯇꯨꯝꯃꯤ ꯑꯩꯈꯣꯏꯅꯤꯗꯣ ꯑꯃꯨꯛꯀ ꯇꯨꯝꯅꯤꯡꯕꯒꯤ ꯂꯣꯏꯅ ꯇꯨꯝꯃꯦ ꯍꯥꯏꯔꯤꯁꯦ
ꯎꯝ ꯎꯝ
ꯉꯔꯥꯡꯈꯣꯏꯅꯤꯁꯨ ꯕꯣꯜ ꯌꯦꯡꯉꯤꯗꯅ
ꯎꯝ
ꯑꯗꯨ ꯈꯔ ꯊꯦꯡꯕꯒꯤ ꯑꯩꯗꯤ ꯑꯩꯗꯣ ꯍꯧꯒꯠꯇꯤ ꯍꯧꯒꯠꯂꯦ ꯍꯥꯏꯔꯒ ꯑꯩꯈꯣꯏꯅꯤꯗꯣ ꯄꯥꯏꯗꯤ ꯄꯥꯏꯔꯝꯕꯅꯦꯕ ꯄꯥꯏꯔꯝꯒ ꯑꯩꯗꯣ ꯊꯝꯃꯨꯕ ꯑꯗꯨꯒ ꯍꯧꯖꯤꯛ ꯇꯧꯔꯛꯏꯕ ꯃꯥꯁꯨ ꯇꯨꯝꯒꯦ ꯍꯥꯏꯔꯒ ꯁꯤ ꯅꯨꯄꯥꯁꯦ ꯌꯥꯝ ꯇꯥꯟ ꯆꯥꯗꯦ ꯐꯨꯅꯤꯡꯉꯦ ꯑꯁ ꯑꯩꯒꯤꯁꯨ ꯀꯔꯤꯅꯣ ꯊꯣꯛꯈ꯭ꯔꯦꯅꯦ
ꯉꯁꯤ ꯀꯥꯏ ꯆꯠꯇꯣꯏꯅꯣ
ꯀꯔꯤꯝꯇ ꯆꯠꯂꯣꯏ ꯌꯨꯝꯗ ꯂꯩꯔꯒ ꯂꯩꯔꯒ ꯂꯥꯏꯔꯤꯛ ꯄꯥꯗꯣꯏꯅꯦ
ꯎꯝ ꯅꯣꯏꯃ ꯃꯥꯈꯣꯏ ꯀꯣꯜ ꯇꯧꯗ꯭ꯔꯕꯣ ꯉꯁꯤ
ꯊꯧꯔꯛꯇ꯭ꯔꯤ
ꯍꯧꯒꯠꯄ ꯀꯌꯥꯝ ꯀꯨꯏꯔꯒꯦ
ꯀꯨꯏꯗ꯭ꯔꯤꯗ ꯄꯨꯡ ꯃꯥꯄꯟ
ꯎꯝ ꯑꯗꯨꯗꯤ ꯀꯨꯏꯗ꯭ꯔꯤꯀꯣ
ꯅꯤꯄꯥꯟ ꯃꯥꯄꯟ ꯅꯤꯄꯥꯟꯗꯒꯤ ꯅꯤꯄꯥꯟ ꯃꯥꯄꯟ ꯇꯔꯨꯛ ꯇꯔꯦꯠ ꯅꯤꯄꯥꯟ ꯃꯥꯄꯟ ꯎꯝ ꯅꯤꯄꯟꯗꯤ ꯈꯔ ꯍꯦꯜꯂꯒ ꯍꯣꯏ ꯀꯨꯏꯗ꯭ꯔꯤ ꯃꯣꯏ ꯃꯄꯥꯟꯗ ꯂꯥ ꯂꯥꯡꯕꯒꯤ ꯇꯥꯔ ꯑꯗꯨ ꯇꯥꯔꯒ ꯍꯧꯒꯠꯕꯅꯤ ꯑꯗꯨꯒ ꯃꯣꯏ ꯁꯣꯝꯗ ꯂꯩꯕꯁꯤꯡꯗꯣ
ꯎꯝ
ꯃꯣꯏꯒꯤ ꯈꯥꯎꯗꯣ ꯂꯧꯅꯤꯡꯕ
ꯑꯁꯥ ꯁꯥ ꯎꯝ ꯉꯔꯥꯡ ꯍꯥꯏꯔꯝꯕ ꯅꯤ ꯃ ꯑꯁ ꯑꯩ ꯀꯥꯎꯕꯅꯤ ꯑꯩꯌꯥ
ꯑꯗꯨ ꯑꯗꯨꯁꯨ ꯄꯤꯕ ꯄꯤꯒꯗꯕ ꯂꯩꯕ ꯑꯗꯨꯒꯤ ꯄꯤꯕꯤꯕ ꯑꯗꯨꯗꯒꯤ
ꯑꯥ ꯃꯥ ꯆꯠꯈ꯭ꯔꯥ ꯃꯥꯂꯦꯒꯣ
ꯍꯣꯏ ꯆꯠꯈ꯭ꯔꯕ ꯆꯠꯈ꯭ꯔꯅꯤ ꯆꯠꯂꯝꯃꯅꯤ ꯍꯥꯏꯕ
ꯉꯔꯥꯡ ꯑꯩ ꯀꯣꯟꯅ ꯂꯥꯛꯄꯗꯨ ꯃꯥ ꯍꯥꯏꯔꯝꯕꯅꯦꯕ
ꯑꯥ
ꯉꯁꯤꯁꯨ ꯆꯪꯔꯒ ꯑꯗꯨꯝ ꯀꯥꯎꯈ꯭ꯔꯦ
ꯃꯥꯁꯨ ꯂꯧꯕ ꯂꯥꯛꯄ ꯌꯥꯕꯅꯤ ꯀꯔꯤꯅꫭ
ꯅꯪꯁꯤ ꯎꯝ ꯅꯪꯅ ꯇꯝꯕꯗꯣ ꯂꯣꯏꯔꯗꯤ ꯀꯩꯗꯧꯔꯅꯤ ꯅꯪ
ꯑꯁ ꯈꯪꯗ꯭ꯔꯤ ꯃꯊꯥ ꯁꯥꯏ ꯀꯩꯀꯩ ꯇꯧꯗꯣꯏꯅꯣ ꯈꯪꯗꯦ ꯑꯃꯁꯨ ꯇꯧꯅꯤꯡ ꯑꯃꯁꯨ ꯇꯧꯅꯤꯡ ꯇꯧꯅꯤꯡꯕ ꯉꯥꯛꯇ ꯇꯧꯁꯨ ꯇꯧꯅꯤꯡꯉꯦ ꯇꯧꯅꯤꯡ ꯇꯧꯁꯨ ꯇꯧꯅꯤꯡꯗꯦ
ꯑꯃꯨꯛꯀ ꯇꯝꯗꫭꯏꯔ
ꯇꯝꯁꯤꯅꯗꯤ ꯈꯟꯕꯅꯦ ꯑꯗꯨ ꯈꯪꯗ꯭ꯔꯦ ꯅꯪꯗꯤ ꯃꯄꯥꯟ ꯆꯠꯇꯣꯏꯔꯥ
ꯑꯩꯗꯤ ꯆꯠꯂꯣꯏꯌꯦ ꯄꯥꯛ ꯂꫭꯏꯔꯒꯗꯤ ꯆꯠꯂꯣꯏ ꯀꯩ ꯀꯩꯅꯣ ꯀꯣꯆꯤꯡ ꯀꯩꯀꯥꯁꯨ ꯂꯥꯎꯅꯤꯡꯕ
ꯁꯤꯗ ꯑꯗꯨꯝ ꯂꯩꯗꯣꯏꯔꯣ
ꯀꯣꯆꯤꯡ ꯕꯨ ꯀꯣꯝꯄꯤ ꯀꯣꯆꯤꯡꯒꯨꯝꯕ ꯇꯧꯔꯗꯤ ꯂꯩꯅꯤ ꯍꯣꯏ
ꯎꯝ ꯈꯣꯏꯅꯤꯒꯤꯁꯦ ꯍꯧꯖꯤꯛꯅ ꯇꯧꯔꯗꯤ ꯌꯥꯒꯗꯕ ꯃꯥꯟꯗ꯭ꯔꯦꯗꯀꯣ
ꯀꯔꯤ
ꯍꯧꯖꯤꯛ ꯇꯧꯔꯤꯁꯦ ꯄꯥꯏꯔꯤꯁꯦ ꯑꯃꯨꯛꯀ ꯇꯧꯒꯗꯕ ꯃꯥꯟ ꯌꯥꯒꯗꯕ ꯃꯥꯟ ꯃꯥꯟꯗ꯭ꯔꯦꯕ
ꯎꯝ
ꯃꯇꯝ ꯂꯩꯒꯅꯤꯅ ꯑꯁ ꯋꯥꯏ ꯌꯦꯔꯨꯝ ꯆꯥꯅꯤꯡꯉꯦ ꯊꯥꯎ ꯉꯧꯔꯒ
ꯍꯣꯏ ꯉꯧꯕꯗꯨ
ꯎꯝ
ꯅꯨꯡꯁꯥ ꯀꯃꯥꯏ ꯇꯧꯒꯦ
ꯍꯥ
ꯅꯨꯡꯁꯥ ꯀꯃꯥꯏꯅ ꯇꯧꯒꯦ ꯑꯗꯨꯗ
ꯁꯥꯏꯌꯦ ꯁꯥꯏꯌꯦ ꯁꯥꯔꯛꯑꯅꯤ ꯍꯧꯖꯤꯛ ꯍꯣꯔꯦꯟꯗꯤ
ꯎꯝ
ꯍꯟꯗꯛꯁꯦ ꯅꯣꯡ ꯌꯥꯝ ꯊꯦꯡꯅ ꯆꯨꯏꯀꯣ
ꯍꯣꯏ
ꯍꯧꯖꯤꯛꯁꯦ ꯏꯁꯤꯡ ꯆꯥꯎꯔꯒ ꯂꯩꯒꯗꯕ ꯃꯇꯝꯅꯦꯕ ꯑꯁꯦꯡꯕꯗꯤ ꯀꯃꯥꯏ ꯇꯧꯏꯅꯣ ꯈꯪꯗꯦ꯫
ꯆꯤꯡꯗꯗꯤ ꯐꯖꯅ ꯆꯨꯕ ꯃꯥꯂꯦꯀꯣ꯫
ꯍꯣꯏ ꯆꯤꯡꯗꯗꯤ ꯐꯖꯅ ꯆꯨꯑꯦ ꯅꯣꯡ꯫ ꯅꯨꯡꯁꯤꯠ ꯁꯤꯠꯄꯁꯨ ꯌꯥꯝ ꯁꯤꯠꯂꯦꯍꯥꯏꯌꯦ ꯅꯣꯏꯁꯤꯗꯗꯤ
ꯎꯝ꫰
ꯀꯦꯝꯇ ꯇꯧꯗꯦ꫰ ꯂꯧꯂꯧ ꯅꯣ ꯇꯧꯕ ꯃꯤꯗꯣ ꯂꯧ ꯁꯨꯕ ꯃꯤꯗꯣ - ꯃꯣꯏꯗꯤ ꯅꯣꯡ ꯇꯥꯗꯕꯅꯤꯅ ꯂꯧ ꯁꯨꯕꯗꯣ ꯌꯥꯔꯒꯗꯕ ꯃꯥꯟꯗ꯭ꯔꯦ ꯍꯟꯗꯛꯁꯦ꯫
ꯍꯣꯏ ꯇꯝꯄꯥꯛ ꯂꯧ ꯎꯝ
ꯑꯁ ꯅꯣꯏꯁꯨ ꯑꯗꯨꯗꯣ ꯇꯧꯕ꯭ꯔꯣ ꯂꯧꯕꯨꯛ ꯀꯩꯅꯣꯒꯤꯗꯣ? ꯏꯁꯤꯡ ꯂꯧꯕꯨꯛꯇꯣ
ꯎꯝ ꯇꯧꯋꯦ꫰
ꯍꯟꯗꯛꯁꯨ ꯇꯧꯕ꯭ꯔꯥ?
ꯑꯈꯣꯏ ꯍꯟꯗꯛꯇꯤ ꯇꯧꯔꯝꯃꯣꯏ ꯑꯩꯈꯣꯏ ꯏꯕꯨꯡꯗꯣ ꯅꯥꯕꯒꯤ꯫
ꯎꯝ꫰
ꯑꯗꯣ ꯃꯤꯕꯨ ꯃꯤꯕꯨ ꯄꯤꯔꯅꯤꯕ ꯍꯟꯗꯛꯀꯤ ꯆꯍꯤꯒꯤꯁꯤꯗꯤ꫰
ꯈꯥꯏꯗꯣꯏꯔ ꫰
ꯎꯝ ꯗꯣ ꯑꯩꯈꯣꯏꯒꯤ
ꯑꯩꯈꯣꯏꯒꯤ ꯀꯀꯥꯒꯤ ꯏꯅꯥꯎꯅꯨꯄꯥ ꯂꯩꯌꯦꯕ ꫰
ꯎꯝ꫰
ꯑꯗꯨ ꯃꯥ ꯁꯨꯔꯅꯤ ꯍꯟꯗꯛ ꯆꯍꯤꯒꯤꯗꯤ ꫰
ꯑꯥ ꯑꯗꯨꯒ ꯄꯌꯥꯟ ꯃꯌꯥꯏ ꯈꯥꯏꯗꯣꯏꯔ꫰
ꯈꯪꯗꯦ ꯑꯗꯨꯗꯤ꯫
ꯈꯥꯏꯗꯤ ꯈꯥꯏꯅꯤꯀꯣ?
ꯎꯝ꫰ ꯍꯣꯏꯅꯦ ꯐꯖꯅ ꯎꯟꯖꯟꯅ ꯇꯧꯔꯗꯤ꫰
ꯍꯝ ꯆꯥꯛ ꯂꯥꯃꯦ꯫ ꯇ ꯍꯧꯒꯠꯀꯗꯕꯁꯨ ꯇꯜꯂꯦ꫰
ꯇꯜꯂꯦ ꯉꯥꯏꯍꯥꯛꯇꯪ ꯑꯗꯨꯝ꫰
ꯑꯗꯨꯅꯦ ꯉꯥꯏꯍꯥꯛꯇꯪ